ꯍꯜꯂꯣ
ꯍꯥꯎ
ꯒꯗ ꯃꯣꯔꯅꯤꯡ
ꯒꯨꯠ ꯃꯣꯅꯤꯡ
ꯨꯃꯣꯅꯤ
ꯎ ꯉꯪ ꯍꯧꯒꯠꯂꯕꯣ ꯒꯨꯗ ꯃꯣꯔꯅꯤꯡꯒ ꯇꯧꯔꯛꯏꯁꯦ
ꯍꯣꯒꯠ ꯇꯔꯗꯤ ꯀꯩꯅꯣꯅꯦ
ꯏꯁ ꯏꯁ ꯉꯔꯥꯡꯗꯨ ꯐꯣꯟ ꯑꯃ ꯇꯧꯔꯝꯕꯗꯒꯤ ꯐꯣꯟ ꯑꯃꯗꯨꯗ ꯍꯦꯟꯅ ꯌꯥꯈꯤꯗ꯭ꯔꯦ ꯃꯣꯏꯒꯤ ꯀꯔꯤ ꯀꯣꯜ ꯕꯤꯖꯤ ꯍꯥꯏꯕ꯭ꯔꯥ ꯀꯩꯅꯣ ꯇꯧꯕꯤꯗꯣ ꯇꯧꯁꯤꯟꯗꯅ
ꯑꯗꯨꯒꯨꯝꯕ ꯃꯌꯥꯝ ꯍꯥꯏꯒꯅꯨ ꯑꯃꯨꯛ ꯔꯤꯖꯦꯛ ꯆꯥꯅꯤ
ꯀꯔꯤꯒꯤꯅꯣ ꯍꯥꯏꯖꯤꯕꯣ
ꯑ ꯔꯤꯖꯦꯛꯅ ꯌꯣꯝꯃꯒ ꯂꯩꯔꯕꯅꯦ ꯀꯤꯗ ꯇꯧꯅꯨ
ꯀꯔꯤꯝꯇ ꯂꯩꯔꯤ ꯂꯩꯇꯦꯗ ꯁꯤꯗꯤ ꯑꯗꯨ ꯇꯧꯋꯦ ꯍꯥꯏꯕꯅꯤ ꯀꯔꯤꯒꯤꯅꯣ ꯑꯩꯒꯤ ꯄꯨꯟꯁꯤ ꯋꯥꯔꯤ ꯉꯔꯥꯡ ꯊꯣꯛ ꯊꯣꯛꯈꯤꯕꯗꯨ ꯑꯗꯨꯒꯤ ꯇꯝꯖꯕꯅꯤ ꯈꯪꯉꯦꯗꯅ
ꯅꯪꯒꯤ ꯑꯩꯒꯤ ꯄꯨꯟꯁꯤ ꯋꯥꯔꯤ
ꯑꯁ ꯇꯥꯅꯤꯡꯗꯦ ꯀꯔꯤꯗꯧꯔꯤꯅꯣ ꯀꯔꯤ ꯇꯧꯔꯝꯃꯤꯅꯣ ꯀꯔꯤ ꯀꯔꯤ ꯇꯧꯔꯤꯅꯣ
ꯑꯩ ꯃꯨꯛꯕꯥꯡ ꯌꯦꯡꯉꯝꯕꯅꯤ
ꯀꯔꯤ ꯃꯨꯛꯕꯥꯡꯅꯣ ꯍꯥꯏꯁꯤꯕꯣ
ꯃꯤꯠꯈꯨꯕꯤ ꯃꯨꯛꯕꯥꯡ
ꯍꯣꯡ ꯃꯨꯛꯕꯥꯡꯅꯦ ꯍꯥꯏꯖꯦ ꯀꯩꯅꯣꯕ
ꯄ ꯑ ꯑꯩ ꯆꯥꯛ ꯂꯥꯝꯃꯦ ꯃꯨꯛꯕꯥꯡ ꯌꯦꯡꯉꯨꯕꯗꯒꯤ
ꯀꯔꯤꯒꯤꯅꯣꯕ ꯇꯨꯝ ꯍꯧꯒꯠꯄꯒ ꯃꯨꯛꯕꯥꯥꯡ ꯌꯦꯡꯉꯤꯗꯤ ꯀꯔꯤ ꯏꯟꯖꯥꯡ ꯊꯣꯡꯒꯦ ꯅꯌꯨꯝꯗ ꯀꯥꯡꯁꯣꯏꯒ ꯊꯣꯡꯉꯒ ꯌꯦ ꯒ ꯃꯨꯛ ꯌꯦꯡꯕꯤꯗꯣꯔꯕ
ꯃꯥꯅꯤꯃꯤ ꯑꯝ
ꯑꯗꯨ ꯀꯩ ꯀꯥꯟꯅꯕ ꯈꯪꯉꯦꯕ ꯅꯪꯉꯣꯟꯗ
ꯕꯤꯠ ꯂꯩꯇꯦ ꯑꯩ ꯆꯅꯤꯡꯗꯦb ꯅꯪꯗꯤ ꯆꯥꯛ ꯏꯁꯤꯡ ꯆꯥꯔꯕꯣ
ꯑꯥ
ꯅꯪ ꯆꯥꯛ ꯏꯁꯤꯡ
ꯀꯔꯤ
ꯅꯪꯒꯤ ꯆꯥꯛ ꯏꯁꯤꯡꯗꯤ ꯆꯥꯔꯕꯣ
ꯑꯩꯗꯤ ꯆꯥꯛ ꯆꯥꯗ꯭ꯔꯤꯗ ꯀꯩꯅꯣ ꯑꯩꯁꯦ ꯉꯁꯥꯏ ꯑꯈꯣꯏ ꯃꯥꯁꯨ ꯅꯥꯕꯀꯣ
ꯎꯝ
ꯄꯨꯡ ꯃꯪꯉꯥꯗ ꯍꯧꯗꯣꯔꯛꯑꯦ ꯂꯧꯕꯨꯛ ꯆꯠꯁꯦꯅ
ꯑ
ꯑꯗꯒꯤ ꯀꯣꯟꯅ ꯀꯣꯛꯊꯣꯛꯑ ꯑꯗꯨꯒ ꯉꯣ ꯂꯧꯁꯦ ꯑꯩꯁꯦ ꯄꯨꯡ ꯃꯪꯉꯥꯗ ꯍꯧꯒꯠꯄ ꯉꯝꯗ꯭ꯔꯦ ꯅꯨꯡ ꯉꯥꯏꯔ ꯍꯧꯒꯠꯇꯤ ꯍꯧꯒꯠꯂꯦ ꯃꯥꯅ ꯀꯧꯊꯣꯛꯃꯟꯗꯅ ꯑꯩꯁꯦ ꯃꯤꯠ ꯀꯞꯊꯣꯛ ꯊꯣꯛꯑꯕꯅꯤꯀꯣ
ꯎꯝ
ꯄꯨꯡ ꯇꯔꯨꯛ ꯃꯈꯥꯏꯁꯥꯏ ꯆꯠꯂꯦ ꯑꯗꯒꯤ ꯑꯃꯨꯛ ꯃꯥꯗꯤ ꯉꯍꯥꯛ ꯂꯩꯔꯒ ꯀꯨꯝ ꯀꯥꯈ꯭ꯔꯦ ꯁꯤ ꯂꯧꯕꯨꯛꯁꯨ ꯂꯩꯇꯕꯖꯤꯕꯨꯒ ꯇꯧꯔ ꯏꯁꯧ ꯇꯧ
ꯎꯝ
ꯑꯗꯩ ꯀꯥꯈ꯭ꯔꯦ ꯑꯗꯨꯒ ꯋꯥꯈ ꯑꯇꯪ ꯊꯝꯃꯝꯃꯦ ꯃꯥꯅ ꯇꯧꯕꯤꯔꯤꯁꯦꯀꯣ ꯃꯥ ꯏꯁꯧ ꯇꯧꯔꯝꯃꯤ ꯑꯈꯣꯏꯕꯥꯗꯒꯖꯦ ꯀꯔꯤꯅꯣ ꯍꯧꯖꯤꯛꯐꯥꯎ ꯍꯧꯀꯠꯇ꯭ꯔꯤꯁꯤꯕꯣꯅ ꯑꯗꯨꯒ ꯀꯩꯅꯣ ꯇꯧꯏꯗꯨꯅ ꯍꯜꯂꯣ
ꯍ
ꯀꯩꯅꯣ ꯇꯧꯗꯨꯕꯨ ꯀꯣꯜ ꯂꯥꯛꯏꯔꯣ
ꯂꯥꯛꯏꯅꯦ
ꯀꯅꯥ ꯐꯣꯟ ꯂꯥꯛꯏꯕ
ꯈꯣꯕꯥꯅꯤ ꯀꯩ ꯍꯥꯏꯗꯣꯏꯅꯣ ꯈꯪꯗꯦ ꯏ ꯄꯥꯏꯗ
ꯄꯗꯅꯣ ꯅꯀꯣ ꯋꯥꯔꯤ ꯁꯥꯟꯅꯔꯤꯁꯤ ꯍꯧꯖꯤꯛꯇ ꯂꯩꯍꯧꯗꯥꯏꯅꯦ ꯅꯣꯏ ꯕꯕꯥ ꯑꯗꯨꯕꯣ ꯑꯩ ꯃꯈꯀꯣꯟꯝꯗ
ꯀꯔꯤ ꯀꯔꯤ ꯍꯥꯏꯅꯤ ꯍꯅ ꯐꯗꯤ
ꯑꯗꯨ ꯅ ꯉꯁꯥꯏꯒꯤ ꯇꯧꯔꯛꯀꯦ ꯂꯩꯇꯦ ꯑꯗꯨꯒ ꯑꯩꯈꯣꯏ ꯋꯥꯔꯤ ꯁꯥꯟꯅꯀꯥꯟꯗ ꯇꯧꯔꯤꯁꯦ ꯀꯃꯥꯏꯅꯗꯣꯏꯅꯣ
ꯑꯅꯦ ꯉꯥꯛꯇꯪꯈꯛꯁꯤꯗ ꯐꯔꯛꯇꯦ ꯆꯠꯇꯣꯏ ꯇꯧꯈꯤꯕꯅꯦ ꯈꯪꯗꯦ
ꯑꯗꯨꯒ ꯍꯧꯗꯣꯔꯛꯑꯦ ꯈꯣꯃꯁꯤꯅ ꯑꯩ ꯆꯠꯂꯦ ꯑꯗꯒꯤ ꯈꯣꯕ ꯑꯩꯈꯣꯏ ꯈꯤꯇꯪ ꯊꯝꯃꯝꯃꯦ
ꯑꯣ
ꯑꯩ ꯀꯩꯅꯣ ꯇꯧꯕꯅꯦꯕ ꯐ ꯂꯩꯕꯥꯛ ꯐꯩ ꯑꯩꯈꯣꯏꯒꯤ ꯍꯥꯄꯨ ꯈꯨꯟꯕꯩꯅꯦꯕ ꯑꯗꯒꯤ ꯑꯍꯥꯟꯕꯗꯩꯁꯨ ꯈꯨꯟꯕꯅꯤꯅ
ꯅꯠꯇ꯭ꯔꯒ ꯁꯨꯝ ꯈꯨꯟ ꯃꯇ ꯅꯠꯇ꯭ꯔꯒ ꯃꯊꯛꯇ ꯂꯥꯛꯏꯕꯁꯤꯡꯗ
ꯈꯟꯕ ꯍꯥꯏꯗꯣ ꯐꯣꯏꯗꯣꯏꯅꯤ ꯍꯥꯟꯅ ꯄꯥꯟꯕꯁꯤꯡꯅ ꯐꯣꯏ ꯇꯠꯇꯣꯏꯅꯤꯉꯣ ꯑꯗꯨꯒ ꯐꯣꯏꯣꯟ ꯇꯣꯛꯇꯣꯏꯅꯤ ꯑꯗꯨꯒ ꯍꯥꯟꯅꯩꯕꯨꯗꯤ ꯈꯨꯜꯂꯦ ꯐꯣꯏꯗꯣꯛꯑ ꯑꯃꯃꯨꯈꯛꯇ ꯉꯥꯏꯔꯦꯕꯀꯣ
ꯎ
ꯑꯗꯨ ꯈꯨꯟꯇꯣꯛꯑꯦ ꯈꯣꯏꯗꯣꯡꯝ ꯑꯃ ꯍꯥꯏꯗꯤ ꯐꯣꯏꯗꯣꯡꯝ ꯐꯣꯏꯗꯣꯝꯒꯩ ꯂꯣꯏ ꯈꯨꯟꯕ ꯂꯣꯏꯔꯦ ꯑꯗꯨꯒ ꯂꯧꯔꯤ ꯃꯄꯥꯟꯗꯣ ꯑꯃꯨꯛ ꯂꯧꯔꯤ ꯌꯥꯅ ꯂꯧꯔꯤ ꯅꯨꯄꯥꯁꯤꯗꯤ ꯏꯁꯤꯡꯗ ꯆꯪꯗꯕꯒꯤ ꯀꯜꯂꯦꯕ ꯂꯩꯕꯥꯛ ꯅꯥꯄꯤꯗꯣ ꯑꯗꯨꯗꯣ ꯌꯣꯝꯄꯥꯛꯅ ꯀꯛꯊꯗꯣꯏꯅꯦꯕ ꯌꯣꯄꯥꯛ ꯀꯛꯊꯔꯒ ꯊꯝꯃꯒ ꯀꯣꯟꯅ ꯄꯨꯨꯟꯠꯇꯣꯛꯇꯣꯏꯅꯦꯕ ꯌꯥꯗꯔꯥ ꯊꯝꯃꯒꯣ
ꯅꯧꯔꯤꯒ ꯃꯨꯁꯤꯦ ꯃꯥꯔꯣꯏꯗ꯭ꯔꯣ
ꯂꯧꯔꯤ ꯑꯗꯨ ꯑꯗꯨ ꯑ ꯑꯃꯅꯣꯝ ꯁꯦꯝꯃꯗꯕꯃꯤ ꯀꯩꯅꯣ ꯑꯗꯨꯗꯤꯈꯣ ꯕꯥ ꯇꯧꯔꯣꯅ ꯊꯝꯃꯝꯃꯅꯤꯁꯨ ꯆꯦꯜꯂꯛꯑꯕꯅꯤ ꯀꯥꯏꯗꯒꯤ ꯈ꯭ꯋꯥꯡ ꯅꯥꯏꯑꯦꯕ ꯊꯕꯛꯄꯨꯗꯤ ꯄꯥꯡꯒꯜꯒꯤ ꯑꯣꯏꯅꯗꯤ ꯋꯥꯕ ꯊꯕꯛ ꯅꯠꯇꯕꯀꯣ ꯑꯗꯒꯤ ꯅꯣꯡ ꯅꯣꯡꯁꯨ ꯃꯪꯉꯤꯃꯤꯅ ꯅꯨꯡꯁꯥꯁꯨ ꯁꯥꯗꯕꯃꯤꯅ ꯅꯨꯡꯉꯥꯏꯑꯕ ꯊꯕꯛꯁꯨꯨꯕꯩꯗꯤ ꯑꯁ ꯀꯨꯟꯊꯕꯗꯣ ꯅꫭꯏ ꯅꯣꯡ ꯆꯨꯕ꯭ꯔ ꯍꯥꯏꯁꯦ ꯍꯧꯖꯤꯛ
ꯎꯝ ꯀꯥꯟꯅ ꯅꯠꯇ‌ꯦ ꯈꯔ ꯈꯔ ꯆꯨꯏ
ꯊꯤꯠꯂꯤ ꯊꯤꯠꯂꯤ ꯊꯤꯠꯂꯤ ꯃꯔꯨ ꯃꯔꯨ ꯈꯤꯛꯄꯗꯨꯔꯣ
ꯎꯝ
ꯑꯗꯨꯗꯤ ꯁꯤ ꯍꯧꯖꯤꯛ ꯅꯣꯡꯖꯨ ꯊꯥ ꯌꯧꯔꯑ‌ꯦ ꯀꯩꯅꯣ
ꯑꯈꫭꯏꯃꯥ ꯏꯕꯅꯤ ꯍꯧꯖꯤꯛ ꯈꯜꯂꯤꯁꯦ ꯏꯁꯤꯡ ꯅꯣꯡꯁꯤ ꯇꯈꯠꯇꯅ ꯆꯨꯔꯒ ꯏꯁꯤꯡ ꯒꯁꯦ ꯇꯈꯠꯇꯅ ꯆꯦꯟꯕ ꯉꯥ‌ ꯑꯝꯇ ꯐꯥꯒ‌ꯦꯁꯤꯅꯤ ꯑꯈꯣꯏꯃꯥꯥ ꯏꯕꯅꯤꯒꯤ ꯑ‌ꯦꯝꯁ‌ꯦ
ꯅꯪ ꯈꯛꯇ‌ꯦꯕꯨꯡꯉꫭ ꯑꯈꯣꯏꯖꯨꯅꯤ ꯑꯈꫭꯏꯃꯅꯥ ꯈꯜꯂꯤꯁꯦ ꯑꯗꯨꯅꯤ ꯅꯣꯡꯖꯤ ꯆꯨꯔꯛꯑꯅꯤ ꯅꯣꯡꯃꯇꯅꯦꯕ ꯍꯧꯖꯤꯛꯁꯦ ꯂꯧ ꯃꯇꯝꯅꯦꯕ ꯅꯣꯡ ꯆꯨꯕ ꯍꯧꯔꯛꯑꯗꯤ ꯍꯧꯖꯤꯛꯇꯤ ꯏꯁꯤꯡ ꯆꯥꯎꯔꯣꯏꯀꯣ ꯏꯁꯤꯡ ꯆꯥꯎꯕ ꯃꯇꯝꯗꯤ ꯅꯠꯇꯦ ꯏꯁꯤꯡꯗꯤ ꯀꯔꯝ ꯀꯥꯟ ꯆꯥꯎꯅꯤ ꯐꯧ ꯈꯔ ꯈꯔ ꯋꯥꯡꯅꯔꯛꯄꯥ ꯃꯇꯥꯡ ꯑꯒꯁ ꯁꯦꯞꯇꯦꯝꯕꯔ ꯅꯕꯦꯝꯕꯔꯕꯨꯛ ꯆꯥꯎꯕ꯭ꯔꯥ ꯅꯕꯦꯝꯕꯔ ꯌꯥꯎꯗꯕꯃꯜꯂ‌ꯦ ꯑꯥꯒꯁ ꯁꯦꯞꯇꯦꯝꯕꯔ ꯁ꯭ꯋꯥꯏꯗꯅ ꯏꯁꯤꯡ ꯀꯟꯅ ꯆꯥꯎꯔꯛꯇꫭꯏꯖ‌ꯦ ꯂꫭꯏ ꯊꯨꯝꯗ꯭ꯔꯨꯃꯤ ꯏꯁꯤꯡꯁꯦ ꯑꯗꯨꯝ ꯆꯥꯎꯔꯅꯤꯅ ꯌꯥꯔꯣꯏꯗꯣ ꯁ ꯊꯅ ꯑꯒꯁ ꯍꯥꯏꯗꯤ ꯍꯖꯤꯛ ꯅꯣꯡ ꯆꯨꯔꯤꯁꯤꯗꯤ ꯐꯧ ꯍꯨꯟꯅꯕꯒꯤ ꯅꯣꯡ ꯈꯤꯇꯪ ꯈꯤꯛꯄ ꯋꯥꯅꯦꯕꯀꯣ ꯍꯣꯏ ꯉꯥ ꯐꯥꯕꯩ ꯇꯥꯟꯖꯥ ꯂꯩꯗꯅ ꯏꯁꯤꯡ ꯆꯥꯎꯕ ꯄꯣꯠ ꯏꯁꯤꯡ ꯅꯣꯡ ꯀꯟ ꯆꯨꯕꯩ ꯉꯥ ꯐꯥꯅꯕꯗꯣ ꯐꯧ ꯑꯗꯨ ꯉꯥ ꯐꯅꯕ ꯍꯥꯏꯁꯦ ꯐꯧꯁꯤ ꯈꯔ ꯋꯥꯡꯈꯠꯂꯑꯀꯥꯟꯗ ꯅꯠꯇ꯭ꯔꯣ ꯉꯥ ꯐꯅꯩꯁꯦ
ꯃꯤꯕꯨ ꯀꯔꯤ ꯂꯧ ꯐꯧ ꯑꯁ ꯂꯧ ꯍꯥꯏꯗꯣꯏꯔꯣ ꯀꯩꯅꯣ ꯃꯄꯥꯟ ꯁꯥꯔꯛꯄꯗꯣ
ꯎꯝ
ꯃꯄꯥꯟ ꯁꯥꯔꯛꯄ ꯀꯥꯟꯗ ꯃꯄꯥꯟ ꯆꯥꯕ ꯀꯥꯡꯁꯤꯡꯒ ꯀꯥꯡꯑꯌ‌ꯦ ꯉꯥꯁꯤꯡꯗꯣ ꯍꯥꯎꯋ‌ꯦ ꯌꯥꯏꯌꯦ
ꯁꯏꯁ ꯀꯅꯥ ꯍꯥꯏꯕ ꯅꯪꯉꯣꯟꯗ ꯑꯩꯁ ꯉꯥ ꯃꯄꯥꯟ ꯆꯥꯕꯕꯁꯤ ꯈꯟꯗꯣꯏꯔꯣ ꯐꯥꯕꯗ ꯅꯪ ꯉꯥ ꯄꯟꯕ ꯆꯕꯔꯥ ꯍꯪꯗꫭꯏꯔꯕ ꯐꯧꯃꯥꯄꯟ ꯆꯕꯔꯥꯅ ꯄꯪꯘꯘꯍꯥꯏꯖꯤꯜꯂꯛꯑꯦ ꯂꯧꯗꯩꯏ ꯉꯥꯛꯇꯅꯤ ꯀꯩꯅꯣ ꯐꯥꯏꯁ‌ꯦ ꯉꯥ ꯐꯥꯏꯁꯤꯕꯨ ꯂꯧꯗꯩꯏ ꯐꯥꯗꯣꯏꯅꯤ ꯀꯩꯅꯣ ꯂꯨ ꯊꯣꯡꯉꯒ ꯂꯧꯔꯛꯇ
ꯅꯨꯡꯉꯥꯏꯖꯝꯅꯤꯗ ꯀꯣ ꯂꯧ ꯂꯩꯖꯕꯗꯣ
ꯑꯁ ꯑꯩꯈꯣꯏꯗꯤ ꯉꯥ ꯆꯥ ꯐꯪꯗꯦꯗ ꯑꯩꯈꯣꯏ ꯃꯄꯥꯗꯣ ꯁꯣꯔꫭꯛ ꯃꯄꯥꯟ ꯑꯣꯏꯕꯒꯤꯁꯨ ꯈꯣꯡꯕꯥꯟ ꯆꯦꯟꯗꯦ ꯁꯣꯔꫭꯛ ꯃꯄꯥꯟꯅꯦꯅ ꯏꯁꯤꯡ ꯂꯩꯇꯦꯕ ꯑꯁꯣꯝ ꯃꯃꯥꯡꯗꯩ ꯊꯥꯖꯤꯜꯂꯦ ꯃꯅꯤꯡ ꯍꯥꯏꯗꯤ ꯁꯥꯔꯀꯜ ꯑꯃ ꯂꯩ ꯁꯥꯔꯀꯜꯒꯤ ꯇ꯭ꯔꯥꯏꯌꯦꯡꯒꯜ ꯍꯥꯏꯔꯁꯤꯅꯦꯀꯣ ꯑꯩꯈꯣꯏ ꯁ꯭ꯋꯥꯁꯤ ꯇ꯭ꯔꯥꯏꯟꯒꯜ ꯑꯃ ꯌꯦꯛꯄꯁꯦ ꯑꯣꯏꯔꯣꯝ ꯁꯥꯏꯠꯇꯨꯅꯦꯕ ꯑꯣꯏꯔꫭꯝ ꯁꯥꯏꯠꯇ ꯏꯁꯤꯡ ꯑꯃ ꯆꯦꯟꯂ‌ꯦ ꯁꯣꯔꯣꯛꯃꯄꯥꯟ ꯑꯣꯏꯕꯒꯤ ꯌꯦꯠꯂꯣꯝ ꯁꯥꯏꯠꯇꯒꯤ ꯊꯥꯖꯤꯜꯂꯛꯑꯦꯕ ꯏꯁꯤꯡꯗꯣ ꯌꯦꯠꯂꯣꯝ ꯁꯥꯏꯠꯇꯗꯤ ꯂꯥꯞꯅꯩꯑꯕ ꯑꯗꯨꯝ ꯐꯧ ꯁꯪꯉꯝ ꯐꯩꯗꯣꯝ ꯑꯗꯨꯝ ꯈꯔ ꯂꯥꯞꯅꯩꯌꯦꯕ ꯐꯩ ꯐꯩꯗꯣꯝ ꯃꯔꯤ ꯃꯉꯥ ꯂꯥꯞꯅꯔꯒ ꯂꯩꯕꯅꯤꯅ ꯑꯍ ꯃꯣꯏ ꯑꯁꫭꯝ ꯅꯥꯀꯟꯗꯗꯤ ꯑꯗꯨꯝ ꯐꯥꯅꯕꯀꯣ ꯑꯁꯣꯝ ꯅꯥꯀꯟꯗꯤ ꯏꯁꯤꯡ ꯈꫭꯡꯕꯥꯜꯂꯛꯄꯗꯨꯕꯨꯗꯤ ꯑꯩꯈꯣꯏꯔꯣꯝꯗꯗꯤ ꯉꯥ ꯌꯧꯔꯛꯇꯦ ꯏꯁꯤꯡꯁꯨ ꯆꯥꯎꯗꯕꯅꯤꯅ ꯉꯥ ꯁꯥ ꯐꯪꯗꯦ ꯑꯈꫭꯏꯒꯤ ꯑꯃ ꯂꯩꯔꯝꯃꯦ ꯊꯥꯏꯅ ꯌꯣꯟꯊꯣꯛꯈꯤꯕ ꯑꯃ
ꯎꯝ
ꯑꯗꯨ ꯂꯩꯔꯤꯀꯥꯟꯗꯩ ꯈꯔ ꯈꯔ ꯐꯥ ꯆꯠꯂꯝꯃꯦ ꯑꯈꯣꯕꯥꯒ ꯆꯠꯂꯤꯅꯤꯀꯣ ꯂꯨꯁꯦ ꯀꯥꯏꯕꯀꯣ ꯂꯤꯟꯒ ꯌꯥꯎꯔꯝꯕ ꯌꯥꯎꯖꯥꯠꯅꯤ
ꯇꯜꯂꯦ ꯑꯗꯨꯗꯤ
ꯉꯥ ꯐꯥ ꯉꯥ ꯐꯥꯏ ꯅꯨꯉꯥꯏꯒ꯭ꯔꯥꯖꯠꯅꯤ ꯉꯥꯖꯤꯀꯣ
ꯂꯩꯉꯥ ꯂꯩꯕ ꯖꯒꯥꯗꯨꯗꯤ ꯏꯕꯣ ꯑꯩꯈꯣꯏ ꯏꯃꯥꯟꯅꯕꯣꯏꯒꯤ ꯑꯃ ꯂꯩꯌꯦꯕꯀꯣ ꯂꯧꯃꯥ ꯑꯗꯨꯝ ꯉꯥꯖꯦ ꯑꯗꯨꯗꯥꯏꯖꯦ ꯉꯥꯖꯦ ꯈꯥ ꯇꯨꯡꯉꯦꯕ ꯑꯗꯨ ꯃꯣꯏ ꯀꯀꯥꯖꯤꯅ ꯉꯥꯖꯦ ꯇꯨꯡꯉꯦꯅ ꯃꯣꯏ ꯀꯀꯥꯁꯤꯅ ꯃꯣꯏ ꯂꯧꯗꯨꯗ ꯃꯅꯤꯡꯗ ꯀꯣꯝ ꯂꯧꯊꯣꯛꯑꯦꯕ ꯑꯗꯨꯗꯤ ꯑꯌꯥꯝꯕ ꯀꯣꯝ ꯇꯧꯅꯔꯦꯑꯕ ꯉꯥ ꯐꯥꯒꯦ ꯍꯥꯏ ꯇꯥꯔꯗꯤ ꯀꯣꯝꯖꯤꯗ ꯉꯥꯥꯖꯦ ꯐꯖꯅ ꯂꯩꯌꯦꯕ ꯈꯉꯥꯕ ꯍꯧꯖꯤꯛꯀꯤ ꯃꯣꯏ ꯑꯩꯈꯣꯏ ꯀꯀꯥ ꯃꯣꯏ ꯀꯀꯥꯅ ꯐꯥꯏꯖꯤ ꯏꯕꯨꯡꯉꯣ ꯉꯥꯀꯤ ꯆꯧꯖꯤꯗꯩꯕ ꯅꯣꯡꯗ ꯑꯗꯨꯝ ꯉꯥꯀꯤꯆꯧ ꯂꯨ ꯑꯃꯒꯤ ꯆꯥꯡ ꯐꯥꯔꯝꯒꯅꯤ
ꯑꯁ ꯄꯩꯁꯥꯗꯤ ꯍꯧꯔꯦꯅꯦ
ꯍꯧꯕꯤꯅꯦꯃꯤ ꯑꯗꯨꯅ
ꯉꯥꯛꯆꯧ ꯈꯨꯇꯥꯡꯁꯤꯗ
ꯄꯨꯔꯥ ꯃꯣꯏꯒꯤ ꯑꯗꯨꯒꯤ ꯈꯣꯡꯕꯥꯜꯗꯣ ꯑꯃꯨꯛ ꯁꯤꯠꯇꯣꯏꯅꯦꯕ ꯂꯣꯏꯔꯛꯄꯗ ꯑꯗꯨꯗ ꯐꯥꯕ ꯉꯥꯛꯀꯤꯖꯧ ꯃꯌꯥꯝꯖꯤꯗꯤ ꯂꯣꯏꯔꯦ ꯕꯣꯔꯃꯥ ꯐꯥꯏ ꯉꯥꯀꯤꯆꯧ
ꯎꯝ
ꯅꯣꯏꯕꯥ ꯂꯥꯑꯦꯇꯨ ꯀꯩ ꯍꯥꯏꯅꯣ
ꯌꯥꯝ ꯅꯛ ꯂꯩꯔꯦ ꯃꯥꯅ ꯐꯣꯟ ꯇꯧꯔꯤꯗꯣ ꯀꯩꯗꯧꯕꯤꯅꯣ
ꯑꯗꯨꯅꯦ ꯍꯥꯏꯖꯦ ꯌꯦꯠꯂꯤꯅꯦ
ꯍꯣꯏ ꯉꯁꯥꯏꯗ ꯇꯧꯔꯛꯄ ꯑꯣꯏꯔꯗꯤ ꯄꯥꯏꯕ ꯌꯥꯕ
ꯑꯗꯨꯅ ꯇꯧꯋꯦ ꯑꯗꯨꯃꯥꯏꯅ ꯉꯥꯍꯟ ꯐꯥꯏ ꯑꯩꯈꯣꯏꯗꯤ ꯐꯥꯗꯦ ꯆꯥ ꯐꯪꯗꯦ ꯑꯗꯨꯅ
ꯑꯗꯣ ꯀꯩꯅꯣ ꯁꯣꯔꯣꯛ ꯃꯄꯥꯟ ꯅꯛꯏꯗꯨꯗꯤ ꯐꯩꯌꯦ ꯁꯣꯔ ꯃꯄꯥꯟ ꯅꯛꯄ ꯂꯧꯁꯦ ꯌꯥꯝ ꯇꯥꯡꯉꯦ
ꯍꯣꯏ ꯁꯣꯔꯣꯛꯄꯥꯟꯗꯗꯤ ꯐꯠꯇꯕꯗꯤ ꯀꯩꯅꯣꯅꯦ ꯉꯥꯅ ꯌꯥꯕ ꯅꯠꯇꯦꯅꯦ
ꯑꯗꯨꯅꯦ ꯍꯥꯏꯗꯤ ꯀꯩꯅꯣꯗꯕꯨ ꯆꯪꯉꯖꯨ ꯒꯥꯔꯤꯇꯕꯨ ꯆꯪꯉꯖꯨ ꯅꯨꯡꯉꯥꯏꯗꯅ
ꯑꯗꯨꯅꯦ ꯁꯣꯔꯣꯛꯄꯥꯟ ꯍꯥꯏꯖꯦ ꯃꯤ ꯃꯌꯥꯏ ꯂꯩꯕꯗꯨꯗꯤ ꯑꯩꯈꯣꯏ ꯁꯣꯔꯣꯛ ꯃꯄꯥꯗꯨꯗ ꯂꯩꯁꯟꯒ꯭ꯔꯕꯃꯤꯅ ꯃꯣꯏ ꯑꯗꯨ ꯊꯕꯛ ꯇꯧꯅꯤꯡꯉꯁꯨ ꯌꯥꯔꯣꯏꯗꯣꯏꯅꯦꯕ
ꯑꯗꯩ ꯅꯣꯏꯗ ꯍꯥꯏꯅꯕ ꯑꯃ ꯆꯪꯗꯣꯏꯅꯦꯕ
ꯃꯥꯅꯦ
ꯑꯗꯥꯏꯗ ꯕꯤ ꯇꯧꯔꯝꯃꯁꯨ ꯅꯨꯡꯉꯥꯏꯅꯔꯣꯏꯗꯣꯔꯤꯕꯅꯤ ꯅꯥꯠꯇꯔꯥ
ꯃꯥꯅꯦ ꯑꯗꯨ ꯃꯣꯏꯅ ꯀꯩꯅꯣꯝ ꯁꯥꯒꯦ ꯍꯥꯏꯇꯥꯔꯁꯨ ꯌꯥꯔꯣꯏꯗꯣꯏꯅꯦ ꯃꯦ ꯍꯦꯛꯇ ꯂꯩꯩꯇꯗꯤ ꯃꯣꯏ ꯑꯩꯈꯣꯏꯅ ꯁꯣꯔꯣꯛ ꯃꯄꯥꯟ ꯄꯤꯌꯨ ꯍꯥꯏꯕꯗꯨꯗꯇ ꯄꯤ ꯌꯥꯕ ꯅꯠꯇꯦꯕ ꯂꯕꯨ ꯑꯣꯏ ꯊꯝꯅꯩꯖꯤꯅꯦ ꯑꯗꯨꯅ ꯂꯧꯕꯁꯦ ꯁꯣꯔꯣꯛ ꯃꯄꯥꯟ ꯂꯩꯕꯈꯩꯁꯤꯅ ꯌꯨꯝ ꯁꯥꯟꯅꯕꯒꯨꯝꯕ ꯇꯧꯅꯕ ꯃꯌꯥꯏꯗꯗꯤ ꯀꯅꯥꯝꯇ ꯂꯧꯕ ꯁꯥꯟꯅꯗꯦ ꯌꯨꯝ ꯁꯥꯟꯅꯗꯦ ꯍꯥꯏꯕ ꯆꯥꯛ ꯏꯁꯤꯡ ꯀꯃꯥꯏꯅ ꯇꯧꯔꯒꯦ ꯊꯣꯡ ꯊꯣꯡ ꯂꯣꯏꯔꯕ ꯅꯪꯕꯣ
ꯂꯣꯏꯔꯥꯃꯤ
ꯀꯔꯤ ꯏꯟꯖꯥꯡ ꯊꯣꯡꯉꯥꯕ
ꯀꯪꯁꯨꯔꯩꯃꯦ ꯀꯪꯍꯧꯝꯅꯦ ꯅꯣꯒꯤꯗꯤ
ꯀꯔꯤ
ꯅꯣꯏ ꯀꯩꯕ
ꯀꯩꯅꯣ ꯅꯪ ꯍꯥꯏꯗꯨꯕꯣ
ꯀꯥꯡꯁꯣꯏ ꯑꯃ ꯀꯥꯡꯍꯧ ꯑꯃ
ꯀꯩ ꯀꯥꯡꯒꯧ
ꯀꯥꯔꯣꯠꯅꯦ ꯍꯋꯥꯏꯁꯥꯡꯕꯤꯅꯦ ꯈꯥꯃꯦꯟꯦ ꯑꯂꯨꯅꯦ ꯈꯤꯇꯪꯈꯥꯏꯔꯅꯦ
ꯎ ꯑꯂꯨꯗꯨ ꯄꯔꯤ ꯄꯦꯡ ꯍꯥꯞꯄꯦ ꯑꯗꯨꯗꯤ
ꯎꯝ ꯃꯥꯄꯥꯥꯟꯁꯨ ꯑꯣꯏꯣꯏꯔꯒ
ꯃꯗꯕꯗꯨꯅ
ꯌꯦ
ꯐꯔꯦ ꯐꯔꯦ
ꯑꯩꯈꯣꯏꯗꯤ ꯑꯂꯨꯁꯦ ꯄꯥ ꯄꯥ ꯁꯣꯏꯔꯒ ꯑꯗꯨꯝ ꯍꯥꯞꯄꯤ
ꯑꯗꯨꯗꯤ ꯗꯨꯀꯥꯟ ꯁꯣꯏꯒꯤ ꯄꯥꯄꯥ ꯁꯣꯏꯗꯗꯤ ꯀ ꯅ ꯉꯥꯏ ꯑꯗꯨꯕꯨ
ꯈꯁꯦꯅꯠꯇ ꯀꯥ ꯍꯣ
ꯍꯣꯏ ꯀꯥꯡꯉꯧꯒꯤꯗꯤ ꯑꯗꯨ ꯂꯨꯄꯥ ꯄꯥ ꯁ ꯑꯣꯏꯅꯅꯕꯅꯦ ꯀꯔꯤꯅꯣ ꯅꯪ ꯍꯥꯏꯗꯨꯕꯨ
ꯑꯩꯈꯣꯏꯁꯤ ꯃꯃꯤꯗꯤ ꯑꯂꯨ ꯑꯅꯧꯕ ꯇꯥꯟꯕꯒꯤ ꯑꯂꯨ ꯃꯆꯥ ꯃꯆꯥ ꯇꯪꯈꯥꯏ ꯍꯥꯏꯗꯣꯛꯑꯦꯗꯅ
ꯑꯂꯨ ꯑꯅꯧꯕꯗꯤ ꯑꯃꯨꯛ ꯁꯨꯅꯁꯨ ꯃꯨꯜꯂꯤ ꯀꯩꯅꯣ
ꯑꯩꯣꯏꯪ ꯈꯔ ꯈꯥꯏꯗꯦ ꯈꯔꯦ ꯑꯗꯨꯁꯨ ꯄꯦꯄꯤ ꯁꯣꯏꯕꯤꯅꯦ
ꯑꯜꯧ ꯑꯅꯧꯕꯅꯤ ꯊꯨꯔꯃꯟꯕꯅꯦꯍꯦ ꯑꯅꯧꯕ ꯍꯥꯏꯁꯤꯅ ꯑꯂꯧ ꯑꯅꯧꯕ ꯁꯤꯡꯗ ꯑꯗꯨꯗ ꯑꯂꯨ ꯑꯅꯧ ꯍꯥꯏꯕ ꯋꯥꯔꯤ ꯑꯃ ꯂꯩꯔꯦ ꯑꯩꯅ ꯅꯣꯡꯃ ꯑꯩꯁꯦ ꯏꯃꯅꯕꯒ ꯊꯣꯛꯎꯔꯒ ꯑꯩ ꯌꯨꯝ ꯆꯪꯉꯛꯄꯀꯣ
ꯎꯝ
ꯑꯩ ꯑꯩꯈꯣꯏ ꯁꯒꯥꯏꯁꯤꯗ ꯑꯂꯨ ꯑꯅꯧꯕ ꯑꯣꯏꯗꯣꯏꯅꯦꯕ ꯈꯥꯡꯁꯤꯗꯣꯛ ꯑꯣ ꯊꯝꯕꯩꯗꯤ ꯈꯔ ꯃꯝꯕ ꯍꯥꯏꯇꯥꯔꯦ ꯈꯥꯏꯗꯣꯛꯑꯒ ꯊꯝꯃꯕꯁꯤꯗ ꯑꯩꯅ ꯏꯃꯥꯟꯅꯕꯅ ꯐꯣꯇꯣꯒ ꯊꯥꯖꯔꯤꯕꯃꯤ ꯑꯩꯈꯣꯏꯁꯦ ꯁꯦꯝ ꯈꯥꯏꯗꯣꯛꯒ ꯊꯝꯃꯝꯃꯦ ꯁꯤꯅꯦꯕ
ꯎꯝ
ꯑꯩ ꯁꯥꯏꯈꯨꯔꯦ ꯑꯗꯨꯒ ꯑꯃꯨꯛ ꯑꯂꯨ ꯑꯣꯏ ꯂꯩꯔꯕꯅꯦꯕ
ꯅꯪꯒꯤꯔꯃꯣꯗ ꯊꯥꯕꯃꯤꯅꯤ ꯏꯗꯤ ꯅꯪ ꯈꯜꯂꯤꯦꯁꯦ
ꯑꯩꯅ ꯈꯜꯂꯤ ꯈꯜꯂꯤ ꯀꯔꯤꯅ ꯁꯦꯟꯅ ꯁꯨꯃꯥꯏꯅ ꯈꯥꯏꯂꯣ ꯊꯝꯗꯁꯨ ꯉꯁ ꯈꯜꯂꯤꯕ ꯑꯁꯦꯡꯕ ꯑꯣꯏꯔꯝꯗ꯭ꯔꯦ ꯑꯂꯨ ꯑꯅꯧꯕ ꯑꯣꯏꯔꯝꯃꯦ ꯍꯥꯏꯔꯦ ꯃꯣꯏ ꯅꯣꯛꯏꯌꯦꯡꯉꯣ꯫ ꯊꯕꯛ ꯇꯣ꯫